ꯇꯔꯥꯕꯣ
ꯇꯥꯔꯦ ꯀꯩꯗꯧꯔꯤꯅꯣ
ꯇꯧꯔꯝꯕꯅꯦ ꯅꯪꯗꯤ ꯀꯩꯗꯧꯔꯤꯅꯣ
ꯑꯩꯔꯣ ꯇꯨꯏꯁꯟ ꯍꯜꯂꯛꯄ ꯍꯤꯞꯄꯤꯌꯦ ꯀꯩꯅꯣ ꯅꯣꯏ ꯆꯥꯛ ꯊꯦꯡꯉꯤꯅ
ꯊꯦꯡꯉꯦ ꯃꯩ ꯂꯥꯛꯇꯕꯗꯨꯗꯅꯦ ꯊꯣꯡꯕꯗꯣ ꯍꯥꯏꯗꯤ ꯐꯔꯛ ꯇꯥꯅꯔꯒ ꯑꯗꯨꯝ ꯂꯩꯔꯕ ꯕꯕꯥ ꯃꯅꯤꯡ ꯃꯩꯖꯦ ꯑꯝꯇ ꯍꯥꯞꯄꯝꯃꯨ ꯃꯅꯤꯡ ꯃꯩ ꯎꯝ ꯃꯅꯤꯡ ꯃꯩꯗꯤ ꯁꯤ ꯑꯝꯇ ꯉꯥꯡꯍꯜꯂꯝꯃꯣꯕ ꯑꯩ ꯃꯝꯃꯦꯕ
ꯑꯃ ꯆꯥꯛꯇꯣ ꯃꯩ ꯂꯥꯛꯇꯕꯗꯨꯗ ꯑꯗꯨꯝ ꯇꯟꯅꯔꯒ ꯂꯩꯔꯕ ꯑꯗꯨꯗꯤ ꯑꯈꯣꯏ ꯕꯥꯁꯨ ꯆꯥꯛ ꯆꯥꯔꯔꯣꯏ ꯍꯥꯏꯔꯦ ꯑꯗꯩꯩ ꯆꯥꯛꯇꯣꯛ ꯀꯌꯥꯝ ꯀꯌꯥꯝ ꯆꯥꯅꯤꯡꯗꯦꯅ ꯑꯗꯨꯗꯨꯒꯤ ꯗꯨꯝ
ꯑꯈꯣꯏꯗꯤ ꯂꯣꯏꯕꯨ ꯂꯣꯏꯁꯤꯜꯂꯛꯑꯦ ꯊꯣꯡꯕ ꯑꯈꯣꯏ ꯃꯥꯅ ꯊꯣꯡꯉꯦ
ꯑꯈꯣꯏꯁꯨ ꯆꯥꯛ ꯈꯛꯇꯅꯦ ꯊꯣꯡꯗꯣꯏꯁꯦ ꯏꯟꯖꯥꯡ ꯊꯣꯡꯉꯔꯣꯏꯌꯦ
ꯏꯟꯁꯥꯡꯗꯤ ꯀꯩꯒ ꯆꯥꯗꯣꯏꯕ
ꯏꯟꯖꯥꯡ ꯉꯁꯥꯏꯒꯤꯗꯣ ꯉꯁꯥꯏ ꯉꯥ ꯊꯣꯡꯕꯗꯣ ꯑꯌꯨꯛꯀꯤ ꯑꯗꯨ ꯂꯩꯌꯦ ꯑꯗꯨ ꯆꯥꯔꯥꯅꯤ
ꯄꯤꯔꯛꯄ꯭ꯔꯥ ꯄꯤꯔꯛꯇꯕ꯭ꯔꯥ ꯈꯪꯗꯦꯗ ꯑꯩꯁꯨ ꯃꯣꯏ ꯂꯩꯌꯦꯌꯦ ꯏꯟꯖꯥꯡꯗꯤ ꯊꯣꯡꯉꯔꯣꯏꯌꯦ ꯑꯗꯨ ꯆꯥꯔꯅꯤꯌꯦ
ꯍꯣꯏ ꯑꯝꯃꯥ ꯀꯔꯤ ꯍꯥꯏꯔꯛꯑꯣ ꯅꯪ ꯅꯪ ꯐꯣꯝ ꯊꯥꯖꯤꯟꯖꯦ ꯍꯥꯏꯔꯒ ꯑꯗꯨꯝ ꯇꯧ ꯂꯩꯌꯣꯀꯣ ꯑꯗꯨꯝ ꯇꯧ ꯂꯩꯌꯣ ꯅꯪ
ꯍꯌꯦꯡꯗꯤ ꯍꯌꯦꯡ ꯑꯌꯨꯛꯇꯤ ꯁꯪꯅꯤꯌꯦ
ꯍꯌꯦꯡꯗꯤ ꯁꯟꯗꯦ ꯅꯤꯅ ꯊꯖꯤꯟꯂꯁꯦ ꯍꯌꯦꯡ ꯍꯌꯦꯡ ꯁꯟꯗꯦꯅꯤꯅ ꯁꯨꯝ ꯊꯥꯖꯤꯟꯕ ꯌꯥꯗꯣꯏ ꯅꯠꯇ꯭ꯔꯣ
ꯎꯝ ꯌꯥꯅꯤ ꯀꯩꯅꯣ ꯑꯦ ꯁ ꯐꯣꯝ ꯊꯥꯖꯤꯟꯕꯗ ꯁꯟꯗꯦ ꯂꯩꯕ꯭ꯔꯣ
ꯉꯥꯎꯁꯤꯟ ꯅꯩꯌꯦ ꯅꯪꯖꯤꯗꯤ ꯑꯥ ꯑꯩꯅ ꯋꯥꯁꯦ ꯅꯕꯥꯞ ꯈꯣꯏ ꯃꯥꯏ ꯅꯝꯕꯔꯗꯩꯩ ꯑꯃꯨꯛꯇꯤ ꯇꯧꯔꯛꯑꯥꯕ ꯃꯥꯜꯂꯦꯀꯣ ꯅꯉꯣꯟꯗ ꯇꯧꯕꯅꯦꯕ ꯑꯃ ꯋꯥꯠꯄꯅꯦ ꯑꯗꯨꯁꯨ ꯑꯝꯇ ꯇꯧꯊꯣꯔꯛꯀꯦ ꯑꯩ ꯅꯉꯣꯟꯗ ꯑꯃ ꯑꯩ ꯅꯝꯕꯔꯗꯨꯗꯤ ꯑꯩꯅꯥ ꯅꯥꯉꯣꯟꯗ ꯍꯥꯏꯌꯦꯗꯅ
ꯑꯥ ꯏꯕꯨꯡꯉꯣꯅꯤꯗ ꯍꯧꯖꯤꯛ ꯆꯪꯉꯛꯑꯝꯃꯤꯗꯣ ꯃꯄꯥꯅ ꯃꯥꯒꯤ ꯀꯩ ꯀꯩꯅꯣ ꯂꯩꯔꯛꯑꯦꯅ
ꯀꯩ ꯀꯩ ꯂꯩꯔꯛꯑꯦ ꯍꯥꯏꯅꯣ
ꯈꯪꯗꯦ ꯕꯣꯜ ꯁꯥꯟꯅꯕꯒꯤ ꯐꯨꯠꯕꯣꯜꯒꯤ ꯀꯩ ꯀꯩꯅꯣ ꯂꯩꯔꯛꯑꯦꯅ
ꯃꯥꯒꯤ ꯁꯨꯏ ꯗꯣ ꯇꯧꯔꯤꯔꯕ
ꯎꯝ
ꯑꯥꯑꯝ ꯏꯃꯥ ꯃꯃꯥ ꯆꯦꯡꯁꯦ ꯀꯃꯥꯏꯅ ꯇꯧꯕ ꯃꯆꯥ ꯍꯥꯏꯗꯤ ꯑꯈꯣꯏꯅ ꯐꯤ ꯀꯨꯞꯄꯤꯖꯦ ꯑꯥ ꯑꯗꯨꯗꯤ ꯆꯦꯡ ꯃꯤꯔꯨꯛ ꯑꯃ ꯊꯣꯡꯉꯥꯒꯦ ꯍꯥꯥ ꯑꯩ ꯅꯉꯣꯟꯗ ꯆꯦꯡ ꯑꯣꯜꯂꯨ ꯂꯥꯎ ꯍꯥꯏꯗ꯭ꯔꯣ ꯑꯩ ꯈꯪꯗꯦꯅ ꯅꯣꯏꯗꯤ ꯀꯩ ꯑꯦꯟꯖꯥꯡ ꯊꯣꯡꯉꯕ ꯑꯌꯣꯃꯥ ꯈꯖꯥꯏꯗ ꯈꯣꯠꯈ꯭ꯔꯦ
ꯑꯁ ꯑ ꯑ ꯂꯥꯡꯉꯦ ꯂꯥꯡꯉꯦ ꯂꯥꯡꯉꯦ ꯂꯥꯡꯉꯦ ꯌꯥꯔꯔꯣꯏ ꯀꯥꯔꯥꯢ ꯂꯩꯅꯣ ꯅꯪ
ꯑꯩꯈꯣꯢ ꯀꯥꯗ
ꯑꯗꯨꯗꯣ ꯑꯃ ꯁꯣꯝ ꯅꯥꯀꯟꯒꯤꯗꯣ ꯑꯥ ꯑꯗꯨꯗꯩꯅꯦ ꯅꯣꯏꯗꯤ ꯀꯩ ꯑꯦꯟꯖꯥꯡ ꯊꯣꯡꯒ꯭ꯔꯒꯦ ꯍꯥꯏꯔꯒ ꯁꯣꯝꯗꯅꯦ
ꯃꯃꯥꯅ ꯆꯝꯊꯣꯡ ꯊꯣꯡꯉꯦ
ꯎꯝ ꯑꯗꯨꯗꯤ ꯍꯥꯎꯔꯅꯤ ꯅꯣꯢꯃꯥꯅ ꯊꯣꯡꯉꯝꯅꯤ ꯅꯪ ꯊꯣꯡꯉꯒꯗꯤ ꯍꯥꯎꯔꯣꯏꯗꯕꯀꯣ
ꯏꯁ ꯑꯩꯅ ꯊꯣꯡꯕꯅꯤꯅꯦ ꯍꯥꯎꯔꯤꯁꯦ
ꯅꯪꯅ ꯊꯣꯡꯉꯗꯤ ꯍꯥꯎꯔꯣꯏꯗ꯭ꯔꯤꯅꯦ ꯅꯪꯅ ꯊꯣꯡ ꯅꯣꯢꯃꯥꯅ ꯊꯣꯡꯉꯒꯅ ꯍꯥꯎꯗꯣꯏꯅꯤꯅꯦ
ꯊꯣꯡꯕꯅꯤ ꯍꯥꯎꯔꯤꯁꯦ ꯅꯣꯏ ꯆꯥꯛꯇꯣ ꯅꯪꯅ ꯊꯣꯡꯕꯒꯤ ꯆꯦꯡ ꯆꯪꯗꯣꯏꯅꯦ
ꯢꯁ ꯍꯦꯡꯉꯣ ꯌꯦꯡꯉꯣ ꯑꯩꯅ ꯊꯣꯡꯉꯤꯕꯅꯤꯅ ꯀꯣ ꯐꯖꯅ ꯀꯨꯀꯔꯁꯤꯗ ꯀꯥꯝꯊꯣꯛꯑꯒ ꯄꯨꯊꯣꯔꯛ
ꯊꯨꯄꯤꯠ ꯀꯥꯢꯔ ꯂꯩꯗꯤ ꯈꯪꯗ꯭ꯔꯤꯌꯦ
ꯎꯝ ꯑ ꯉꯁꯥꯏꯒꯤꯗꯣ ꯑ ꯋꯥꯔꯤ ꯑꯃ ꯍꯥꯏꯔꯛꯀꯦꯕꯀꯣ ꯅꯣꯏꯒꯤ ꯀꯩꯅꯣꯗꯨꯅꯀꯣ ꯑꯩꯉꯣꯟꯗ ꯃꯦꯁꯦꯖ ꯍꯥꯏ ꯍꯥꯢꯔꯛꯑꯦꯕ ꯀꯣ ꯑꯥ ꯃꯦꯁꯦꯖ ꯊꯔꯛꯑꯒ ꯍꯥꯏꯔꯛꯑꯦꯕ ꯑꯩꯉꯣꯟꯗ ꯃꯦꯁꯦꯖ ꯊꯥꯔꯛꯑꯒ ꯉꯁꯥꯏꯗꯣ ꯆꯦ ꯑ ꯆꯦꯅ ꯐꯣꯟ ꯄꯥꯏꯗꯕ ꯃꯥꯜꯂꯦꯅ ꯃꯥꯏ ꯅꯝꯕꯔ ꯑꯃꯗꯒꯤ ꯑꯃꯨꯛ
ꯑꯩꯅ ꯑꯣ ꯄꯥꯏꯗꯦ ꯑꯩꯅ ꯅꯪꯅ ꯍꯪꯕꯗꯣ ꯃꯉꯣꯟꯗ ꯍꯪꯕꯗ ꯃꯥꯅ ꯃꯥꯅ ꯍꯥꯏꯒꯦꯅ ꯍꯥꯏꯕꯗꯒꯤ ꯑꯗꯨꯝ ꯄꯥꯏꯈꯤꯕꯅꯦꯅ ꯍꯥꯏꯌꯦꯕ ꯑꯩꯗꯣ ꯎꯝ ꯃꯥꯅ ꯑꯣ ꯑꯗꯨꯗꯤ ꯍꯥꯏꯔ ꯃꯥ ꯇꯨꯃꯤꯟ ꯂꯩꯈ꯭ꯔꯦꯕꯀꯣ
ꯇꯧꯕꯅꯦꯗ
ꯕꯣꯏ ꯑꯩꯅ ꯅꯪꯉꯣꯟꯗ ꯀꯔꯤ ꯍꯥꯏꯒꯦ ꯑꯗꯨ ꯀꯦꯝ ꯍꯥꯏꯔꯛꯇ꯭ꯔꯕ ꯅꯠ
ꯍꯥꯢꯔꯛꯇ꯭ꯔꯦ
ꯎꯝ ꯗꯨ ꯌꯥꯔꯕꯅꯦ
ꯎꯝ ꯅꯪ ꯊꯃꯣꯏꯗꯤ ꯈꯤꯇꯪꯗꯤ ꯀꯟꯃꯟꯂꯦꯀꯣ
ꯑꯍꯝ ꯀꯟ ꯁꯜꯂꯗꯧꯕꯅꯦ ꯍꯧꯖꯤꯛ ꯀꯥꯟꯗꯤ
ꯍꯧꯖꯤꯛ ꯀꯥꯟꯗꯤ ꯀꯟꯕꯅꯅꯦ ꯐꯩꯗ
ꯀꯟꯕꯅ ꯐꯔꯕꯅꯦ ꯀꯅꯥꯅ ꯈꯪꯗꯣꯏꯅꯣ ꯍꯥꯏꯗꯤ ꯑꯦꯝ ꯌꯨꯗ ꯇꯝꯃꯦ ꯅ ꯈꯜꯂꯣ ꯇꯝꯕꯗꯣ ꯑꯗꯨ ꯑꯗꯨꯏꯀꯥꯟꯗ ꯑꯃꯨꯛ ꯃꯥ ꯀꯩꯅꯣ ꯇꯧꯔꯛꯑꯦ ꯗꯤ ꯃꯨ ꯍꯣꯡꯉꯗꯤ ꯆꯞ ꯃꯥꯟꯅꯗ꯭ꯔꯣ ꯀꯅꯥꯅ ꯇꯝꯕ ꯉꯝꯗꯣꯏꯅꯣ ꯑꯗꯨꯝꯝ ꯃꯥꯋ ꯂꯧꯗꯦꯅ
ꯋꯥ ꯅꯁ ꯈꯋꯥꯏ ꯁꯤꯁꯨ ꯂꯥꯡꯍꯦ ꯑꯥꯑꯣꯍꯕ ꯂꯥꯥꯡꯃꯟꯈꯔꯤ
ꯁꯦꯡꯕ ꯊꯕꯛ ꯑꯝꯇ ꯇꯧ ꯌꯥꯗꯦ
ꯃꯥꯡ ꯂꯥꯡꯃꯟ ꯈ꯭ꯔꯦꯍꯥꯏꯕ ꯑꯩꯈꯣꯏ ꯏꯕꯨꯡꯉꯣꯗ ꯐꯨ
ꯍꯧꯖꯤꯛ ꯏꯆꯥꯒ ꯑꯩꯒ ꯃꯦꯒꯤ ꯍꯧꯔ ꯆꯥꯏꯌꯦ ꯃꯦꯒꯤ ꯑꯃ ꯑ ꯑꯁꯤ ꯃꯅꯤꯡꯒꯤ ꯗꯨꯀꯥꯟ ꯑ ꯂꯩ ꯂꯨꯄꯥ ꯇꯔꯥ ꯇꯔꯥ ꯄꯤꯕ ꯃꯣꯔꯣꯛ ꯑꯇꯦꯛꯄ ꯁꯣꯏꯁꯤꯜꯂꯒ ꯂꯨꯄꯥ ꯀꯨꯟꯊ꯭ꯔꯥꯦ ꯈꯨ ꯍꯥꯎꯗꯤ
ꯅꯣꯏ ꯖꯥꯕꯗꯣ ꯈꯪꯉꯦ ꯑꯩꯅ ꯃꯄꯥꯗ ꯂꯩꯔꯤꯉꯩꯗ ꯃꯤꯒꯤ ꯃꯅꯝ ꯅꯝꯃꯦꯅ ꯈꯜꯂꯦꯕ ꯑꯗꯨ ꯅꯣꯏꯆꯥꯕꯩꯗꯣ ꯑꯣꯏꯗꯣꯏꯅꯤ ꯏꯁ ꯑꯩꯗꯤ ꯃꯄꯥꯟꯗ ꯂꯩꯕꯗꯨꯕꯥꯎ
ꯃꯄꯥꯟꯗ ꯂꯩꯕꯗꯨꯕꯧ ꯍꯥꯏꯗꯤ ꯀꯩꯅꯣꯝ ꯇꯧꯁꯜꯂꯥꯛꯑꯕꯅꯦ ꯑꯇ ꯂꯥꯡ ꯂꯥꯡꯃꯜꯂꯛꯄꯗꯨꯁꯨ ꯑꯗꯨꯝ ꯑꯥ ꯑꯃꯅ ꯅꯍꯥꯟꯃꯨꯛ ꯈꯣꯏ ꯑꯩꯈꯣꯏ ꯏꯅꯝꯃꯨꯛ ꯀꯅꯥꯅꯣꯃꯨꯛ ꯍꯪ ꯑꯃꯃꯨꯛ ꯆꯪ ꯅꯪꯁꯨꯝꯨꯛ ꯂꯩꯔꯝꯃꯤꯗ ꯑꯉꯥꯡ ꯑꯃꯨꯛ ꯀꯞꯄꯒ ꯑꯗꯨꯗ ꯑꯁ ꯂꯥꯃꯟꯒ꯭ꯔꯦ ꯍꯥꯏꯕ ꯂꯝꯃꯟꯕꯗꯣ ꯌꯥꯗꯦ ꯗꯦꯕ ꯂꯥꯡꯕꯗꯣ ꯑꯩ ꯃꯊꯥ ꯁꯥꯔꯝꯅꯤꯅ
ꯑꯗꯒꯤ ꯏꯕꯨꯡꯉꯣꯗꯣ ꯃꯥꯗꯣ ꯀꯩꯅꯣ ꯇꯧꯕ ꯁꯥꯕ ꯍꯥꯏꯗꯤ ꯃꯥ ꯆꯥꯅꯤꯡꯗꯕ ꯁꯥꯏꯖꯥꯅꯤꯗꯅ ꯑꯗꯣ ꯆꯥꯅꯤꯡꯗꯕ ꯁꯥꯕꯗꯣ ꯏꯆꯥꯒ ꯑꯩꯒ ꯆꯥꯔꯦ ꯆꯥꯔꯦ ꯂꯣꯏꯔꯝꯗꯥꯏ ꯈꯤꯖꯤꯈꯤꯛꯇꯪ ꯉꯥꯏꯔꯀꯥꯟꯗ ꯃꯥꯗꯣ ꯃꯥꯁꯨ ꯈꯤꯇ ꯆꯥꯒꯦꯌꯦ ꯑꯦ
ꯑꯍ ꯍ ꯍ ꯍ ꯍ
ꯏꯜꯂꯦꯗ ꯌꯥꯎꯗ꯭ꯔꯕ ꯄꯣꯠꯇꯨꯁꯨ ꯑꯗ ꯆꯥꯃꯁ ꯑꯅꯤꯈꯛ ꯆꯥꯔꯦ ꯃꯥ ꯑꯗꯨꯒ ꯍꯌꯦꯡꯗꯤ ꯑꯥ ꯍꯥꯏꯗꯤ ꯂꯣꯏꯕꯤ ꯍꯟꯕꯤ ꯇꯥꯟꯅꯁꯦ ꯍꯥꯟꯕꯗꯣ ꯑꯗꯨꯗꯖꯨ ꯃꯥꯅ ꯄꯩꯁꯥ ꯇꯔꯥ ꯇꯔꯥ ꯄꯨꯊꯣꯛꯅꯔꯒ ꯑꯗꯨꯃꯥꯏꯅ ꯆꯥꯅꯁꯤ ꯀꯌꯥ ꯍꯥꯏꯅꯩ
ꯇꯧꯖꯦ ꯇꯧꯖꯦ ꯑꯗꯨꯗ ꯇꯧꯖꯦ ꯑꯝꯇꯪ ꯑꯩ ꯇꯧꯅꯤꯡ ꯂꯩꯔꯝꯃꯤꯅꯤ
ꯂꯣꯏꯕꯤ ꯍꯥꯟꯕꯤ ꯇꯥꯟꯅꯔꯁꯦ ꯑꯗꯨꯗꯨꯒ ꯄꯣꯕ ꯃꯤꯗꯨꯅ ꯃꯊꯪꯒꯤ ꯅꯦꯛꯁ ꯆꯠꯅꯕꯒꯤ ꯑꯥ ꯍꯥꯏꯗꯤ ꯑꯥ ꯍꯟ ꯆꯥꯝꯃꯩ ꯃꯅꯨꯡꯗ ꯍꯨꯝꯗ꯭ꯔꯥ ꯄꯥꯔꯁꯦꯟ ꯄꯨꯊꯣꯛ ꯅꯕꯤꯅ ꯑꯗꯨꯃꯥꯏꯅ ꯍꯥꯏꯅꯕ ꯍꯥꯏꯗꯤ ꯂꯨꯄꯥ ꯀꯨꯟꯊ꯭ꯔꯥꯏ ꯂꯩꯔꯗꯤ ꯀꯨꯟ ꯄꯨꯊꯣꯛꯅꯕꯤꯗꯣ
ꯎꯝ
ꯑꯩꯅ ꯄꯨꯊꯣꯛꯅꯁꯤ ꯑꯄꯣꯕ ꯃꯤꯅꯦ ꯍꯥꯏꯔꯗꯤ ꯏꯕꯨꯡꯉꯣꯁꯤ ꯌꯥꯏ ꯌꯥꯏ ꯑꯩ ꯇꯧꯒꯦ ꯀꯥꯏꯅ ꯍꯥ ꯍꯥ
ꯍꯦꯍꯦ ꯍꯦ ꯍꯦ
ꯇꯥꯕꯒꯤꯗꯤ ꯃꯥꯡꯖꯤꯜ ꯊꯥꯔꯒ ꯂꯩꯔꯕꯅꯦ ꯑꯩꯈꯣꯏꯒꯤ ꯏꯅꯥꯎ ꯑꯩꯈꯣꯏꯒꯤ ꯏꯌꯥꯅꯨꯄꯥꯗꯣ
ꯉꯁꯥꯏꯁꯨ ꯑꯣꯏ ꯍꯥꯏꯕ
ꯑꯣꯃꯥ ꯃꯥ ꯃꯥ ꯅꯠꯇ꯭ꯔꯣ ꯍꯧꯖꯤꯛ ꯑꯣꯏꯅ ꯆꯥꯔꯔꯣꯏ ꯈꯣꯠꯂꯔꯣꯏꯅ ꯇꯧꯒꯤ ꯅꯠ
ꯑꯥ ꯑ ꯑꯣ ꯂꯣꯏꯔꯒꯅꯦ ꯃꯥ ꯆꯥꯏꯗꯦ
ꯑꯩꯈꯣꯏꯁꯦ ꯁꯤꯁꯦ ꯑꯪꯒꯨꯔ ꯑꯪꯒꯨꯔꯔꯣ ꯀꯩꯅꯣ ꯁꯤꯒꯤ ꯄꯥꯝꯕꯤꯁꯦ ꯑꯪꯒꯨꯔꯗꯤ ꯅꯠꯇ ꯅꯠꯇ꯭ꯔꯦ ꯑꯪꯒꯨꯔ ꯅꯠꯇ꯭ꯔꯦ ꯑꯪꯒ꯭ꯨꯔ ꯄꯥꯝꯕꯤꯗꯤ ꯈꯔ ꯃꯅꯥꯇꯝ ꯃꯅꯥ ꯈꯔ ꯊꯥꯗꯥꯏꯅꯦ ꯑꯪꯒꯨꯔ ꯄꯥꯝꯕꯤꯁꯦ
ꯈꯪꯗꯦ ꯑꯩꯗꯤ ꯃꯅꯥ ꯃꯁꯛꯀ
ꯀꯩꯅꯣ ꯃꯥꯂꯦ ꯏꯁꯀꯣꯁ ꯍꯣ ꯄꯇꯛ ꯇꯧꯕꯅꯦ ꯏ꯭ꯁꯀꯣꯁ ꯃꯥꯜꯂꯦ ꯈꯪꯗꯦ ꯑꯁ ꯑꯗ ꯃꯔꯤ ꯑꯃ ꯆꯠꯄ ꯌꯦꯟꯗꯦꯝ ꯃꯅꯥꯛꯁꯤꯗ ꯑꯗꯨ ꯃꯥꯟꯕ
ꯑꯣ ꯉꯁꯥꯏꯗꯣ ꯐꯃꯨꯡꯗꯅꯦ ꯕꯨꯠꯀꯤ ꯋꯥꯔꯤ ꯇꯥꯕ ꯎꯍꯨꯝ ꯀꯔꯤꯅꯣ ꯐꯤꯂꯝ ꯃꯝꯃꯅꯤꯅꯦ ꯑꯗꯨꯗꯨꯒ ꯑꯩꯁꯦ ꯎꯏꯔꯨꯝ ꯁꯔꯨꯝ ꯇꯧꯔꯕ ꯂꯩꯕꯗꯨꯗ ꯑꯣꯅꯝ ꯅꯃꯛ ꯍꯥꯏꯇꯥꯔꯦ ꯑꯣꯅꯝ ꯅꯃꯛꯛꯄꯗ ꯑꯩꯅ ꯂꯩꯊꯣꯛꯑ ꯌꯦꯡꯕ ꯑꯗꯨꯒ ꯃꯥꯗꯤ ꯃꯈꯥꯗꯥꯡꯖꯦ ꯄꯨꯡ ꯇꯩ ꯂꯩꯔꯝꯃꯤ ꯑꯩꯗꯤ ꯃꯥꯁꯦ ꯏꯟꯁꯥꯡꯒꯨꯝꯕ ꯑꯃ ꯍꯨꯔꯥꯜꯂ ꯆꯥꯔ ꯇꯩꯕꯁꯨ ꯍꯥꯞꯄꯦ ꯃꯥꯜꯂꯨꯕ ꯑꯩꯅ ꯅꯪꯗꯤ ꯀꯩꯗꯧꯔꯤꯕ ꯍꯥꯏ ꯑꯣꯏ ꯁꯤꯅꯦ ꯃꯥ ꯍꯥꯏꯁꯦ ꯑꯩꯅ ꯀꯥꯏꯗ ꯑꯣꯔꯤꯕꯥ ꯍꯥꯏ ꯃꯣꯏ ꯐꯂꯥꯡ ꯅꯥꯀꯟꯗ ꯑꯣꯁꯜꯂꯤꯥꯦꯌꯦ ꯐꯃꯨꯡꯒꯤ ꯅꯥꯛꯀꯟꯒꯤꯗ ꯑꯩꯅ ꯌꯥꯝ ꯊꯨꯅ ꯅꯈꯨꯠꯇꯨ ꯆꯥꯝꯃꯨ ꯅꯆ ꯆꯤꯟꯗꯣ ꯇꯦꯡꯊꯣꯛꯎꯆꯣ ꯍꯥꯏꯕꯗ ꯃꯥ ꯑꯗꯨꯃꯥꯏꯅ ꯇꯦꯡꯊꯣꯛꯑꯦ ꯑꯗꯨꯒ ꯍꯧꯖꯤꯛ ꯑꯩꯅꯥ ꯑꯥ ꯏꯆꯥꯒ ꯎꯍꯨꯝ ꯗꯨꯀꯥꯟꯗ ꯃꯤ ꯒꯤ ꯑꯝꯇ ꯂꯩꯕ ꯆꯠꯂꯤꯀꯥꯟꯗ ꯑꯃꯨꯛ ꯑꯣ ꯂꯩꯔꯝꯃꯦ ꯃꯃꯥꯅ ꯁꯦꯡꯗꯣꯛ ꯂꯩꯔꯝꯃꯦ
ꯄꯦꯂꯕꯣ
ꯑꯗꯨ ꯑꯩꯅꯁꯨ ꯋꯥꯔꯤ ꯀꯥꯟ ꯁꯥꯟꯅꯔꯤꯉꯩꯗ ꯃꯁꯤ ꯉꯥꯟꯁꯦ ꯑꯣꯏꯌꯦ ꯆꯥꯕꯁꯨ ꯍꯟꯗꯦ ꯈꯣꯠꯇꯦꯅ ꯇꯧꯔꯒ ꯉꯥ ꯉꯡ ꯂꯩꯍꯧꯕ ꯑꯩꯈꯣꯏꯅꯝꯃꯅ ꯃꯥ ꯃꯥ ꯃꯦꯒꯤ ꯌꯥꯝ ꯆꯥꯃꯟꯒꯔꯦꯃꯤ ꯃꯦꯒꯤ ꯆꯥꯕꯁꯦ ꯌꯥꯝ ꯐꯕ
ꯌꯥꯝ ꯆꯥꯏ ꯈꯪꯗꯦ ꯃꯁꯒꯤ ꯑꯗꯩ ꯊꯥꯎꯁꯨ ꯑꯗꯨꯝ ꯆꯥꯔꯦꯗꯅ
ꯑꯗꯨꯅꯦ ꯍꯥꯏꯁꯦ ꯍꯥꯏꯗꯤ ꯃꯥ ꯆꯥꯛ ꯆꯥꯕ ꯌꯥꯗꯦꯅꯁꯨ ꯑꯗꯨꯝ ꯁꯥ ꯌꯦꯟ ꯊꯣꯡꯕꯗ ꯑꯗꯣ ꯃꯥꯗ ꯅꯠꯇ꯭ꯔꯣ ꯑꯌꯥꯝꯕ ꯄꯤꯖꯔꯤꯁꯦ ꯑꯗꯨꯝ ꯍꯥꯏꯗꯤ ꯑꯩꯈꯣꯏꯅ ꯃꯥꯅ ꯆꯥꯕꯁꯨ ꯃꯌꯥꯝ ꯄꯥꯝꯖꯕ ꯂꯩꯩꯌꯦ ꯑꯗꯣ
ꯎꯝ ꯑꯗꯗꯒꯤ ꯑꯦꯟꯁꯥꯡ ꯈꯔ ꯍꯥꯎꯇꯕꯒ ꯁꯨꯝ ꯃꯃꯥꯅ ꯑꯗꯨꯝ ꯂꯩꯕꯅꯦꯕ ꯃꯐꯩ ꯑꯣꯏꯔꯁꯨ ꯑꯊꯣꯡꯕ ꯑꯣꯏꯔꯁꯨ ꯑꯗꯨꯝ ꯂꯩꯕꯅꯦꯕ
ꯂꯩ ꯂꯩ ꯈꯪꯉꯦ ꯑꯗꯣ ꯑꯩ ꯍꯥꯏꯗꯤ ꯌꯥꯔꯣꯏ ꯍꯥꯏꯕ ꯑꯗꯨꯗꯒꯤ ꯅꯨꯡꯗꯥꯡ ꯋꯥꯏꯔꯝꯗ ꯑꯆꯥꯄꯣꯠ ꯆꯥꯏꯔꯤꯅꯦꯅ ꯃꯦꯒꯤ ꯀꯤ ꯑꯗꯨꯝ ꯆꯥꯔꯗꯤ ꯀꯔꯥꯗꯒꯤ ꯀꯔꯝ ꯄꯨꯛꯅ ꯑꯩ ꯐꯧꯅꯦ ꯑꯌꯨꯛꯇꯒ ꯑꯗꯨꯝ ꯆꯥꯛ ꯆꯗꯕ ꯌꯥꯎꯕꯣꯠ ꯃꯦꯒꯤ ꯍꯧꯔꯛꯂꯦ ꯃꯦꯒꯤ ꯃꯣꯔꯣꯛ ꯁꯥꯕꯩ ꯍꯧꯔ ꯆꯥꯕꯩ ꯄꯨꯛꯁꯨ ꯅꯨꯡꯉꯥꯏꯇꯕꯩ ꯍꯧꯖꯤꯛ ꯀꯥꯟ ꯄꯨꯛꯁꯦ ꯑꯃꯨꯛ ꯅꯧꯔ ꯂꯩꯕ ꯑꯃ ꯇꯧꯋꯦ ꯄꯨꯛ ꯅꯨꯡꯉꯥꯏꯇꯕꯗꯤ ꯏꯁꯥ ꯅꯨꯡꯉꯥꯏꯇꯦꯕ ꯈꯪꯕ꯭ꯔꯥ ꯑꯗꯨꯝ ꯏꯁꯥꯁꯤꯗ ꯀꯩꯅꯣꯝ ꯅꯨꯡꯉꯥꯏꯇ꯭ꯔꯗꯤ ꯅꯨꯡꯉꯥꯏꯐꯝ ꯂꯩꯐꯝ ꯈꯪꯗꯦꯅ ꯑꯩꯈꯣꯏꯁꯦ ꯑꯗꯨꯗꯨꯅꯅꯦ ꯑꯩꯕꯧ ꯆꯈꯥꯎ ꯆꯥꯛꯈꯥꯎꯁꯤꯅ ꯈꯔ ꯄ꯭ꯔꯣꯕ꯭ꯂꯦꯝ ꯑꯣꯏꯒꯟꯕꯁꯤꯒ ꯑꯣꯠꯁꯀ ꯂꯩꯔ ꯆꯥꯖꯔꯕꯅꯤ ꯑꯩ ꯑꯌꯨꯛ ꯑꯌꯨꯛꯇ
ꯆꯣꯈꯥꯎꯗ ꯈꯔ ꯐꯍꯅꯕ ꯆꯔꯥ ꯑꯩꯗꯤ ꯃꯇꯝ ꯀꯨꯏꯅ ꯁꯥꯡꯅ ꯍꯥꯏꯗꯤ ꯑꯩꯈꯣꯏꯗꯤ ꯅꯨꯡꯗꯡ ꯆꯈ꯭ꯔꯒ ꯅꯨꯡꯗꯥꯡꯒꯤ ꯑꯥ ꯄꯨꯡ ꯑꯌꯨꯛ ꯄꯨꯡꯇꯔꯥ ꯁꯋꯥꯥꯏꯗ ꯆꯥꯗꯕꯅ ꯆꯥꯗꯕꯅ ꯅꯨꯡꯊꯒꯤ ꯄꯨꯡ ꯑꯅꯤ ꯑꯍꯨꯝꯗꯒ ꯆꯥꯏꯑꯌꯦꯕ ꯑꯩꯈꯣꯏꯅ ꯆꯥꯔꯤꯁꯦ ꯐꯔꯛ ꯑꯃꯗꯤ ꯑꯗꯨꯏꯗꯤ ꯌꯦꯉꯣ ꯈꯜꯂꯨꯗꯅ ꯑꯗꯨꯗꯨꯒ ꯃꯇꯨꯡꯊꯒꯤ ꯄꯨꯡ ꯑꯅꯤ ꯑꯍꯨꯝꯁꯤꯗ ꯊꯥꯎꯒꯨꯝꯕ ꯈꯔ ꯆꯥꯁꯤꯜꯂꯅꯤ ꯑꯗꯨꯒ ꯅꯨꯡꯗꯥꯡꯗ ꯍꯜꯂꯛꯑꯒ ꯆꯥꯛ ꯈꯔ ꯊꯣꯡꯉꯒ ꯑꯃꯨꯛ ꯆꯥꯔꯅꯤ ꯑꯗꯨ ꯆꯥꯔ ꯆꯥꯔꯒ ꯑꯃꯨꯛ ꯑꯗꯨꯗꯩ ꯆꯥꯔꯛꯗꯣ ꯅꯨꯡꯗꯥꯡꯁꯥꯛꯇꯨ ꯆꯥꯔꯃꯤꯅ ꯋꯦꯠꯇꯦ ꯍꯟꯊꯕꯗꯤ ꯉꯝꯗꯦꯕ ꯀꯩꯁꯨ
ꯎꯝ ꯑꯩꯗꯤ ꯉꯁꯥꯏ ꯉꯔꯥꯡ ꯅꯨꯡꯗꯥꯡ ꯑꯃ ꯁꯤꯌꯥ ꯁꯤꯠꯀ ꯃꯤꯊꯤꯒꯗꯣ ꯇꯤꯡꯉꯦ ꯑꯗꯨꯒ ꯉꯁꯥ ꯑꯌꯨꯛꯇꯣ ꯇꯨꯏꯁꯟ ꯆꯠꯄꯩ ꯇꯧꯕꯗ ꯅꯪ ꯊꯛꯄꯗꯣ ꯀꯥꯎꯔꯦ ꯑꯗꯨꯝ ꯄꯨꯝ ꯂꯩꯔꯝꯕꯩ ꯋꯥꯅꯤ ꯃꯅꯝ ꯆꯦꯜꯂꯕꯗꯣ ꯁꯥꯌꯁꯤꯠꯗꯣ ꯑꯥ
ꯑꯗꯣ ꯀꯣꯜꯁꯦ ꯅꯪꯅ ꯇꯧꯔꯛꯄ ꯅꯠꯇ꯭ꯔꯣ
ꯃꯥꯅꯦ ꯑꯗꯣ ꯑꯩ ꯊꯝꯃꯒꯦꯀꯣ ꯍꯨꯝ